ꯑ ꯇꯥꯏꯌꯦ ꯅꯪ ꯇꯥꯕ꯭ꯔꯣ ꯑ ꯅꯨꯡꯉꯥꯏꯔꯤꯕꯣ
ꯑ ꯅꯪ ꯀꯩꯗꯥꯏꯗ ꯂꯩꯌꯦ ꯍꯧꯖꯤꯛꯇꯣ
ꯑ ꯍꯣꯁꯇꯦꯜꯗ ꯂꯩꯌꯦ ꯅꯪꯗꯤ
ꯍꯣꯏ ꯆꯥꯃꯅꯥꯅꯦ ꯍꯥꯏꯈꯤ
ꯑꯣ ꯆꯥꯛꯆꯥꯔꯨꯕ꯭ꯔꯣ
ꯍꫭꯌꯦ ꯆꯥꯔꯤ ꯅꯪꯗꯤ
ꯑꯩꯁꯨ ꯆꯔꯦ
ꯑꯣ ꯃꯁꯤ ꯀꯔꯤ ꯇꯧꯋꯦ
ꯉꯁꯤꯗꯤ ꯑ ꯀ꯭ꯂꯥꯁꯗ ꯀ꯭ꯂꯥꯁ ꯂꯩꯌꯦ ꯉꯁꯤ
ꯑꯣ
ꯑ ꯅꯪꯗꯤ
ꯈꯣꯏꯁꯨ ꯀ꯭ꯂꯁ ꯑꯃ ꯂꯩꯌꯦ ꯑꯗꯨꯀꯥꯟꯅꫭ ꯍꯧꯖꯤꯛꯁꯨ ꯇꯧꯒꯤꯔꫭ
ꯍꯧꯖꯤꯛ ꯑꯥ ꯍꯧꯖꯤꯛ ꯂꯩꯇꯦ ꯑꯗꯨ ꯍꯧꯖꯤꯛꯇꯤ ꯕ꯭ꯔꯦꯛꯅꯦ
ꯐꯔꯦ ꯆꯥꯛ ꯆꯥꯥꯔꯕꯣ
ꯆꯥꯔꯦ ꯑꯥꯏꯗꯤ ꯑ ꯑꯣꯛꯁꯥ ꯉꯁꯤ ꯑꯣꯛꯁꯥ ꯆꯥꯏꯌꯦ
ꯅꯈꯣꯏꯗꯤ ꯍꯣꯁꯇꯦꯜ ꯑꯣꯛꯁꯥꯁꯨ ꯄꯤꯕ꯭ꯔꫭ
ꯍꯣꯏ ꯑꫭꯛꯁꯥ ꯑꯥ ꯋꯥꯟ ꯋꯤꯛꯗ ꯅꯨꯃꯤꯠ ꯅꯨꯃꯤꯠ ꯑꯃ ꯄꯤꯌꯦ
ꯑꯣꯛꯁꯥ ꯑꫭꯛꯁꯥꯗꯨ ꯀꯔꯤꯅꫭ
ꯄꯣꯔꯛꯅꯦ ꯑꯣꯁꯥꯗꯤ
ꯑꫭ ꯅꯈꫭꯏꯒꯤ ꯍꫭꯁꯇꯦꯜ ꯑꯗꯨꯁꯨ ꯄꯤꯔꯕ
ꯍꯣꯏ ꯑꯩꯈꯣꯏ ꯑꯩꯈꯣꯏꯒꯤ ꯍꯣꯁꯇꯦꯗ ꯋꯥꯟ ꯋꯤꯛ ꯗ ꯅꯨꯃꯤꯠ ꯑꯃ ꯄꯣꯔꯛ ꯄꯤꯌꯦ ꯅꯨꯃꯤꯛ ꯑꯃꯗ ꯌꯦꯟ ꯄꯤꯌꯦ ꯅꯨꯃꯤꯠ ꯑꯃꯗ ꯑ ꯉꯥ ꯑꯗꯨ ꯅꯨꯃꯤꯠ ꯑꯃꯗ ꯀꯔꯤ ꯀꯔꯤ ꯑꯦꯛ
ꯑꯗꯨꯗꯤ ꯅꯈꯣꯏꯒꯤ ꯍꯣꯁꯇꯦꯜꯗ ꯌꯥꯝꯅ ꯐꯔꯦ ꯑꯗꯨꯒ ꯁꯒꯤꯗꯨ ꯃꯇꯝ ꯂꯩꯈꯤꯀꯣ ꯄꯤꯕ ꯃꯇꯝ ꯂꯩꯇ꯭ꯔꯦ ꯑꯗꯨꯅꯤ ꯀꯣ
ꯀꯔꯤ
ꯅꯪꯒꯤ ꯅꯈꯣꯏꯒꯤ ꯍꯣꯁꯇꯦꯜꯗꯨ ꯚꯦꯖꯀꯤ ꯄꯤꯕ ꯃꯇꯝ ꯂ
ꯍꯣꯏ ꯑꯗꯨꯗꯅꯦ
ꯑ ꯆꯃꯅ ꯄꯤꯔꯁꯨ ꯐꯖꯔꯦ ꯅꯈꯣꯏꯒꯤ ꯍꯣꯁꯇꯦꯜꯗꯣ
ꯌꯥꯝ ꯄꯤꯕ ꯁꯨ ꯌꯥꯝ ꯌꯥꯝꯅ ꯄꯤꯗ꯭ꯔꯤꯀꯣ
ꯄꯤꯁ ꯑꯃ ꯑꯅꯤ ꯑꯃ ꯑꯅꯤ ꯁꯨꯃꯥꯏꯅ ꯄꯤꯌꯦ
ꯑꯗꯨꯁꯨ ꯑꯗꯨꯁꯨ ꯑꯗꯨ ꯑꯣꯏꯔꯗꯤꯁꯨ ꯄꯁ ꯀꯣ
ꯍꯣꯏ ꯍꯣꯏ ꯑꯗꯨꯅꯦ ꯍ ꯑꯗꯨ ꯑꯗꯨꯅ ꯑꯗꯨ ꯃꯔꯦ
ꯑ ꯎꯝ
ꯍꯧꯖꯤꯛ ꯀꯅꯥ ꯀꯅꯥ ꯂꯥꯏꯌꯦ
ꯍꯧꯖꯤ ꯇꯒꯤ ꯏ ꯐ ꯇꯕ ꯑꯗꯨꯒ ꯏ ꯃꯅ ꯂꯩ ꯃꯪꯒꯤꯇꯤꯌꯥ
ꯑꯩ ꯆꯞ ꯃꯥꯟꯅꯩ ꯑꯩꯁꯨ ꯑꯩꯒꯤ ꯀ꯭ꯂꯥꯁꯃꯦꯠ ꯔꯨꯝꯃꯦꯠꯒꯨꯝꯕ ꯁꯤꯗ ꯂꯩ ꯑꯩꯈꯣꯏꯒꯤ ꯔꯨꯝꯗ
ꯑꯣ ꯖꯔ ꯎꯝ ꯑ ꯏ꯭ꯂꯁꯨꯃꯤ ꯀꯌꯥ ꯂꯩ
ꯍꯥ
ꯅ ꯊꯣꯛꯂ ꯃꯤ ꯀꯌꯥ ꯂꯩꯌꯦ
ꯀ꯭ꯂꯥꯁꯗ
ꯍ ꯑꯥ ꯃꯤ ꯌꯥꯝꯃꯦꯀꯣ
ꯍ ꯅꯪꯒꯤ ꯀ꯭ꯂꯥꯁꯗꯤ
ꯑꯩꯈꯣꯏ ꯃꯤꯗꯤ ꯌꯥꯝꯗꯦ ꯑꯩꯈꯣꯏ ꯑꯩꯒꯤ ꯀ꯭ꯂꯥꯁꯇꯨ ꯄꯊꯔ ꯃꯦ ꯐ ꯤꯡ ꯈꯛꯇꯪꯅꯤ
ꯑꯣ
ꯄ ꯂꯩ ꯀꯌꯥꯈꯣꯏꯗ ꯀꯟ ꯍꯥꯏ ꯑꯗꯨ
ꯑꯣ ꯐꯔꯦ ꯑꯗꯨꯗꯤ ꯑꯩꯈꯣꯏꯒꯤ ꯑꯩꯈꯣꯏꯒꯤ ꯁ꯭ꯀꯨꯜ ꯗꯥꯛ ꯅꯨꯄꯥꯁꯨ ꯂꯥꯏ ꯁꯦꯛꯁꯟ ꯑꯦ ꯕꯤ ꯂꯩꯌꯦꯀꯣ ꯎꯝ ꯑꯣ ꯑꯩꯈꯣꯏ ꯁꯦꯛꯁꯟ ꯑꯦꯅꯦ ꯅꯨꯄꯤ ꯅꯨꯄꯤꯅꯦꯔꯣ ꯁꯦꯛꯁꯟ ꯍꯣꯏ ꯐꯔꯦ
ꯑꯣ
ꯎ ꯅꯨꯄꯥ ꯂꯅꯥꯔꯁꯨ ꯅꯨꯄꯥꯒꯤꯁꯨ ꯁꯦꯛꯁꯟ ꯑꯇꯣꯞꯄꯅꯦ ꯁꯦꯛꯁꯟꯕꯤꯅꯦꯀꯣ ꯑꯗꯨꯅꯦ ꯐꯔꯦ
ꯑꯩꯈꯣꯏꯒꯤꯗ ꯑꯗꯨ ꯂꯩꯇꯦ ꯃꯄꯥꯗ ꯃꯤ ꯈꯛꯇꯅꯤ ꯑꯩꯈꯣꯏꯒꯤꯗꯣ
ꯅꯈꯣꯏ ꯑꯦꯛꯖꯥꯝ ꯇꯧꯕ꯭ꯔꯣ
ꯍꯣꯏ ꯆꯛꯇ ꯇꯣ ꯇ ꯇꯗ ꯅꯦꯛꯁ ꯃꯟꯣ ꯍꯕ ꯃꯥꯜꯂꯦ ꯑꯩꯈꯣꯏꯁꯨ ꯍ ꯐ ꯆ
ꯑꯈꯩ ꯑꯈꯩꯁꯦ ꯅꯦꯛꯁ ꯃꯟ ꯇꯧꯕ ꯃꯥꯜꯂꯦ ꯑꯣꯖꯥꯁꯤꯡꯅ ꯍꯥꯏꯌꯦ ꯅꯦꯛꯁ ꯃꯟ ꯂꯥꯁ ꯋꯤꯛꯀꯨꯝꯕ ꯃꯥꯂꯦ
ꯑꯣ ꯑ ꯐꯖꯔꯦ ꯑꯗꯨꯗꯤ ꯅꯪ ꯉ ꯂꯣꯏꯔꯣꯏ ꯗꯦ ꯀꯥꯗ ꯇ ꯆꯈ꯭ꯔꯤꯅꯦ ꯍꯣꯏ
ꯗꯤ ꯗꯦꯜꯂꯤꯗ ꯆꯠꯅꯤ
ꯑ
ꯑꯩꯒꯤ ꯆꯦꯆꯦꯂꯑ ꯗ ꯂꯩꯗ ꯎ ꯅꯟꯗꯤ
ꯑꯗ ꯍꯧꯖꯤꯛꯇ ꯎꯝ ꯈꯗꯔꯤ ꯀ ꯇꯦ ꯀꯔꯤ ꯇꯥꯛ ꯈꯥꯟꯒꯦꯖꯤꯛꯇ ꯈ ꯈꯟ꯭ꯔꯔꯤ
ꯅꯪ ꯑꯃꯨꯛꯀ ꯄꯥꯅꯤꯡꯕ꯭ꯔꯣ
ꯑꯦꯍ ꯑꯗꯨꯁꯨ ꯑꯦꯍꯦꯛ ꯀꯂꯦ ꯍꯥꯏꯗꯤ ꯑꯗꯨ ꯔꯒ ꯆꯍꯤꯅ ꯌꯥꯝꯅ ꯂꯥꯏꯛ ꯑꯣ
ꯑꯗꯨ ꯁ ꯆꯃꯦ ꯎꯝ
ꯑꯗꯨꯗꯅ ꯅꯉꯇ ꯀꯔꯤ ꯇꯧꯒꯦ ꯀꯔꯤ ꯇꯧꯗ꯭ꯔꯤꯅ ꯈꯪꯗ꯭ꯔꯣꯏ
ꯍꯣꯏ ꯅꯪ ꯍꯧꯖꯤꯛ ꯀꯔꯤ ꯃꯇꯝ ꯀꯔꯤ ꯏꯁꯇꯗꯤ ꯇꯧꯋꯦ
ꯑꯗꯨ ꯍꯧꯖꯤꯛꯁꯨ ꯑꯗꯨꯞꯅꯅ ꯗꯤꯄ꯭ꯂꯣꯃꯥ ꯑꯃ ꯇꯧꯋꯦ ꯅꯪꯗꯤ
ꯎꯝ ꯑꯩꯗꯤ ꯐꯥꯔꯃꯥꯁꯤꯗ ꯂꯩꯌꯦꯦ
ꯐꯔꯦ
ꯅꯪꯒꯤ ꯗꯤꯄ꯭ꯂꯣꯃꯥ ꯂꯣꯏꯔꯕꯣ
ꯁꯨ ꯎꯝ ꯊꯥꯟꯅꯤ ꯃꯥ ꯇꯃꯥꯏꯅ ꯂꯩ
ꯀꯣ ꯑꯗꯨꯗꯤ
ꯍꯣꯏ ꯑꯣ ꯑꯗꯨꯗꯤ ꯐꯔꯦ ꯐꯔꯦ
ꯑꯗꯨ ꯅꯦꯛꯁ ꯃꯟ ꯑꯦꯛꯖꯥꯝ ꯂꯣꯏꯔꯦꯀꯥꯟꯗꯤ ꯂꯣꯏꯔꯦ
ꯑꯣ ꯑꯩꯈꯣꯏꯗꯤ ꯍꯧꯖꯤꯛꯇꯨ ꯈꯟꯗ꯭ꯔꯔꯤ ꯅꯍꯥꯟꯗꯨꯒ ꯑꯗꯨꯃꯅ ꯍꯥꯏꯕ꯭ꯔ ꯍꯥꯏꯌꯦ ꯑꯗꯨꯒ ꯍꯧꯖꯤꯛꯇꯨ ꯈꯟꯗ꯭ꯔꯦ
ꯁꯨꯅꯤ
ꯎꯝ ꯍ
ꯅꯪꯒꯤ ꯌꯨꯝꯗ ꯀꯗꯥꯏꯗ ꯂꯩꯌꯦ
ꯑꯗꯨ ꯆꯤ ꯌꯝꯗꯥꯀꯣ ꯑꯦ ꯑꯈ ꯑꯩꯒꯤ ꯑꯁꯤ ꯑꯁꯤꯗ ꯈꯪꯄꯗꯤ ꯑꯁ ꯑꯣꯔꯤꯖꯤꯅꯦꯜꯗꯣ ꯂꯩꯇꯦ ꯍꯥꯏꯗꯤꯀꯣ ꯍ ꯑꯁꯤꯗꯁꯨ ꯂꯩꯑ ꯑꯗꯨꯒ ꯑꯣ ꯑꯗꯨꯗ ꯑꯩꯒꯤ ꯌꯨꯝꯗ ꯑꯅꯤ ꯑꯍꯨꯝ ꯃꯔꯤ ꯂꯩꯑ ꯑꯗꯨꯅꯦ ꯍ ꯑ
ꯑꯣ ꯑꯗꯨꯁꯨ ꯐꯔꯦ
ꯎꯝ ꯍ
ꯀꯔꯤ ꯋꯥꯔꯤ ꯁꯥꯔ
ꯈꯝꯗꯦ ꯅꯪꯅ ꯍꯥꯏꯌꯣ
ꯑꯩ ꯁꯥꯕꯤꯒꯦꯒ ꯑꯗꯨꯗꯤ ꯋꯥꯔꯤ ꯑꯃ ꯊꯃꯣꯏ ꯁꯦꯟꯕ ꯃꯤꯁꯤꯡꯁꯦ ꯊꯃꯣꯏ ꯁꯦꯡꯕꯗ ꯃꯤꯅ ꯇꯣꯏꯔꯝꯕ ꯂꯣꯏ ꯂꯣꯏ ꯂꯣꯏꯅꯝꯒꯤ ꯂꯃꯝꯁꯤꯡꯥ ꯑꯣꯏꯔꯤꯕꯅꯤ
ꯑꯣ
ꯇꯥꯔꯕꯣ
ꯑꯇꯩ ꯐꯖꯕ
ꯐꯖꯕ꯭ꯔꯥ
ꯑꯣ
ꯑꯣ ꯅꯪꯅ ꯑꯩꯒꯤꯗꯃꯛ ꯂꯦꯄꯤꯔꯕ ꯂꯩ ꯂꯩꯄꯤꯔꯕ ꯃꯈꯥꯏ ꯀꯅꯥꯁꯨ ꯀꯕ ꯂꯥꯛꯇ ꯑꯅꯥ ꯑꯗꯨꯗꯤ ꯑꯩ ꯖꯣꯛꯁ ꯑꯃ ꯅꯝꯕꯨ ꯍꯥꯏꯕꯤꯒꯦꯀꯣ ꯅꯨꯡꯁꯤꯅꯁꯤ ꯀꯣꯏꯅꯁꯤ ꯍꯥꯏꯕꯗꯤ ꯌꯥꯏ ꯑꯗꯨꯗ ꯑꯗꯨꯒ ꯊꯝꯃꯣꯏ ꯄꯤꯕꯗꯤ ꯅꯪꯃꯣꯏ ꯍꯥꯏꯔꯦ ꯍꯥꯏꯌꯦꯦ ꯀꯔꯤ ꯄꯤꯒꯦ ꯍꯥꯏꯕꯅꯣ ꯑꯗꯨꯗꯤ ꯅꯣꯅꯤꯕ꯭ꯔꯥ ꯅꯪꯁꯨ
ꯑꯩ ꯒꯤꯅꯣ
ꯇꯂꯦ ꯀꯣ ꯅꯪ
ꯊꯤꯌꯦ
ꯔꯤꯂꯦꯁꯟꯁꯤꯞ ꯇ ꯂꯩꯅꯤꯡꯒꯗꯤ ꯂꯩꯌꯣ ꯍꯅ ꯇꯝꯃꯨ ꯅꯠꯇ꯭ꯔꯕꯗꯤ ꯑꯥꯔꯒ꯭ꯌꯨꯃꯦꯟ ꯃꯥꯏ ꯑ ꯌꯥꯝꯗꯨꯅ
ꯆꯦꯅꯤꯛ
ꯆꯨꯝꯃꯦ ꯆꯨꯝꯃꯦ ꯑꯗꯨꯁꯨ
ꯆꯨꯝꯃꯦꯀꯣ
ꯑꯣ
ꯑꯩꯁꯨ ꯍꯥꯏꯅꯤꯡ ꯍꯥꯏꯅꯤꯡꯂꯤꯕꯅꯤ ꯉꯁꯤꯗꯤ ꯅꯪ ꯁꯤ ꯀꯩꯗꯧꯔꯒꯦ ꯋꯥꯈꯜ ꯌꯥꯝ ꯅꯨꯡꯉꯥꯏꯇꯅ ꯎ ꯀꯥꯏꯅ ꯑꯗꯨꯕꯨ ꯍꯥꯏꯅꯤꯡꯉꯤ ꯃꯤ ꯂꯩꯇꯦ
ꯍꯣꯏ
ꯍꯨꯝ
ꯑꯦ ꯅꯉꫭꯟꯗ ꯋꯥꯔꯤ ꯁꯥꯕꯁꯨ ꯅꯨꯡꯉꯥꯏꯔꯦ ꯀꯣ ꯑꯗꯨꯒ ꯑꯩꯅ ꯊꯝꯒꯦꯀꯣ